ꯍꯂꯣ
ꯇꯥꯏ ꯇꯥꯏ
ꯑꯣ
ꯐꯖꯅ ꯇꯥꯏ
ꯂꯣꯢꯗ꯭ꯔꯤꯕ꯭ꯔꯣ
ꯂꯣꯏꯔꯦꯗ ꯏꯟꯁꯥꯡꯗꯤ
ꯑꯥ ꯂꯣꯏꯔꯗꯤ ꯆꯥꯔꯣ
ꯑꯁꯦ
ꯎꯝ
ꯆꯅꯤꯡꯗ꯭ꯔꯤꯗ
ꯆꯔꯗ꯭ꯔꯖꯨ ꯊꯥꯎ
ꯎꯝ
ꯇꯨꯝꯅꯤꯡꯂꯕ꯭ꯔꯣ ꯅꯣꯏꯗꯤ ꯅꯪꯗꯤ
ꯇꯨꯝꯅꯤꯡꯗ꯭ꯔꯤꯌꯦ ꯀꯗꯥꯢꯗꯒꯤ ꯍꯧꯖꯤꯛ ꯇꯨꯝꯕ ꯌꯥꯗ꯭ꯔꯦ
ꯄꯨꯝꯕ ꯃꯇꯝ ꯅꯠ
ꯏꯔꯨ ꯏꯔꯨ ꯏꯔ ꯐꯥꯎꯕ ꯂꯨꯗꯔꯤꯌꯦ
ꯑꯥ ꯑꯣ ꯀꯩꯅꯣ ꯅꯪꯁꯨ ꯌꯥꯝ ꯊꯦꯡꯉꯦꯅ ꯉꯁꯥꯏ ꯄꯨꯡ ꯇꯔꯦꯠ ꯅꯤꯄꯥꯜꯗꯒꯤ ꯊꯕꯛ ꯂꯣꯏꯔꯒ ꯍꯧꯖꯤꯛꯐꯥꯎ ꯏꯔꯨꯗꯔꯤ ꯍꯥꯏ
ꯎꯝ ꯋꯥꯕꯀꯣꯔꯃꯟꯗꯦꯅ ꯀꯣ ꯅꯤꯡꯊꯧ ꯀꯥꯕꯅꯤꯅꯀꯣ ꯎ ꯐꯧ ꯀꯥꯕꯅꯤꯅ ꯑꯁ ꯋꯥꯔꯦꯕ ꯑꯁ ꯃꯤꯅꯤꯠ ꯑꯃ ꯐꯥꯎ ꯐꯝꯕ ꯐꯪꯗ꯭ꯔꯦ
ꯑꯅꯧꯕ ꯉꯧꯕꯥ ꯂꯥꯛꯄꯁꯤꯡꯗꯤ ꯋꯥꯏꯑꯦ ꯀꯩꯝꯇ ꯍꯥꯏꯗꯦ ꯃꯣꯏꯒꯤꯗꯤ ꯑꯗꯨꯗꯣ ꯐꯖꯅ ꯃꯣꯏꯒꯤꯁꯦ ꯆꯞ ꯆꯥꯅ ꯌꯥꯕ ꯃꯥꯜꯂꯦꯗ
ꯑꯇꯩꯁꯤꯡꯗꯤ ꯑꯗꯨꯝ ꯅꯨꯡꯉꯥꯏꯔꯒ ꯂꯩꯕ ꯃꯥꯜꯂꯦꯅꯦ ꯅꯪ ꯈꯛꯇ ꯑꯣꯏꯔꯦ ꯋꯥꯏꯑꯦ ꯑꯦꯋꯥꯌꯦ ꯍꯥꯏꯕꯗꯨ
ꯍꯣꯢꯅꯦ ꯋꯥ ꯋꯥꯏꯑꯦ ꯃꯣꯏꯗꯤ ꯑꯁ
ꯑꯍꯟ ꯑꯣꯏꯁꯤꯜ ꯂꯛꯄꯒꯤꯔ ꯀꯩꯒꯤꯔ
ꯌꯥꯝꯅ ꯑꯁ ꯇꯩꯅꯣ ꯑꯁ ꯊꯕꯛꯇꯣ ꯂꯣꯏꯁꯤꯟꯅꯔꯗꯤ ꯑꯁ ꯐꯔꯛ ꯇꯥꯛꯑꯦ ꯑꯗꯣ ꯈꯟꯗꯦꯕ ꯃꯣꯏꯗꯤꯀꯣ ꯑꯁ ꯑꯩꯈꯣꯏꯅꯗꯤ ꯑꯁ ꯂꯣꯏꯁꯤꯟꯗ꯭ꯔꯗꯤ ꯌꯥꯗꯦ ꯂꯣꯏꯁꯤꯟꯗ꯭ꯔꯗꯤ ꯌꯥꯗꯦ ꯑꯗꯨꯝ ꯑꯧ ꯂꯩꯔꯦ ꯑꯩꯈꯣꯏꯅ ꯑꯥꯏꯁ ꯐꯤꯞꯇꯤ
ꯅꯪꯒꯤꯁꯨ ꯅꯠꯇꯦ ꯑꯗꯣ ꯅꯪꯁꯨ ꯌꯥꯝ ꯈꯟꯖꯤꯟꯗ꯭ꯔꯁꯨ ꯌꯥꯏꯅ
ꯈꯜꯂꯗꯤ ꯌꯥꯝ ꯇꯞꯄꯦ ꯍꯥꯏꯔꯒꯗꯤ ꯃꯣꯏ ꯑꯁ
ꯁꯤꯇ
ꯅꯪꯁꯤ ꯌꯥ꯭ꯔꯦ
ꯌꯥꯗꯣ ꯃꯤ ꯉꯥꯛꯇ ꯂꯩꯁꯤꯟꯕꯒꯤ ꯌꯥꯔꯝꯃꯣꯏ ꯍꯣꯏ ꯃꯣꯏꯗꯤ ꯀꯩꯝꯇ ꯍꯥꯏꯗꯅꯦ ꯑꯗꯨꯝ ꯅꯨꯡꯉꯥꯏꯅ ꯂꯩꯕ ꯃꯥꯜꯂꯦꯗ
ꯁꯂꯥꯔꯤ ꯐꯥꯡꯒꯅꯥ ꯃꯁꯂꯁꯦ ꯉꯁꯥꯏ ꯍꯥꯏꯈꯔꯝꯅ ꯑꯗ ꯑꯏ ꯄꯩꯁꯥꯒ ꯂꯩꯔꯒꯥ ꯆꯠꯁꯦ ꯍꯥꯏꯔꯒ ꯍꯟ ꯍꯥꯏꯕ꯭ꯔꯥ ꯊꯟꯒꯥꯏꯂꯣ ꯍꯥꯏꯕ꯭ꯔꯥ
ꯊꯥꯏꯌꯦ ꯃꯣꯏꯁꯦ
ꯉꯥꯔꯡ ꯉꯥꯔꯡ ꯕꯥꯥ꯭ꯔꯗꯦ ꯕ꯭ꯔꯗꯦ ꯂꯩ ꯑꯗꯨ ꯑꯩ ꯑꯩ ꯂꯥꯛꯇꯦ ꯑꯗꯣ ꯀꯔꯤꯒꯤꯅꯣ ꯍꯥꯏ
ꯎꯝ ꯅꯣꯏ ꯂꯣꯏ ꯄꯨꯟꯅ ꯇꯧꯕ꯭ꯔꯥ ꯆꯥꯛ ꯆꯥꯃꯤꯟꯅꯕ꯭ꯔꯥ
ꯃꯤ ꯈꯔꯗꯤ ꯆꯥꯈ꯭ꯔꯦ ꯑꯗꯨ ꯑꯩꯗꯤ ꯆꯠꯇꯦ
ꯎꯝ ꯀꯩꯒꯤꯔꯣ ꯂꯩꯁꯕꯤꯒꯤ ꯕꯥꯔꯗꯦꯗ ꯆꯠꯇ꯭ꯔꯗꯤ ꯀꯩꯒꯤꯔꯣ
ꯆꯠꯅꯤꯡꯕ ꯐꯥꯎꯗ꯭ꯔꯦ
ꯎꯝ ꯄꯩꯁꯥ ꯂꯩꯇꯦ ꯂꯩꯇꯦ ꯍꯥꯏꯌꯦ ꯅꯍꯥꯟꯁꯨ ꯄꯩꯁꯥ ꯂꯩꯇꯦ ꯍꯥꯏꯔꯒ ꯃꯣꯏꯗꯤ ꯃꯣꯜ ꯆꯠ ꯄꯥ ꯈꯣꯠꯄ ꯑꯗꯨ ꯇꯧꯔꯒꯗꯤ ꯂꯩꯌꯦ ꯑꯩꯅ ꯌꯥꯝ ꯂꯥꯛꯍꯟꯅꯤꯡꯕ ꯇꯥꯏꯞꯇ ꯀꯣ ꯃꯣꯏꯅ ꯂꯥꯛꯀꯦ ꯍꯥꯏꯕꯗꯨꯗ ꯀꯔꯤ ꯇꯧꯒꯗ꯭ꯔꯥ ꯑꯃꯨꯛ ꯍꯪꯕꯗ ꯄꯩꯁꯥ ꯂꯩꯇꯦ ꯍꯥꯏ ꯅꯍꯥꯟ ꯑꯗꯣ ꯅꯍꯥꯟꯗꯒꯤ ꯑꯁꯤ ꯊꯥꯒꯤ ꯇꯣꯂꯣꯞ ꯐꯪꯔꯗꯤ ꯑꯃꯨꯛ ꯂꯥꯛꯀꯦ ꯃꯣꯏꯅ ꯍꯥꯏꯕꯅꯦꯕ ꯑꯩꯅ ꯂꯥꯛꯑꯣ ꯍꯥꯏꯕꯁꯨ ꯅꯠꯇꯦꯕ
ꯑꯩꯅꯒ ꯌꯥꯝ ꯂꯥꯛꯍꯟꯅꯤꯡꯕ ꯇꯥꯏꯗꯀꯣ
ꯀꯧꯅꯒꯅꯨ ꯃꯣꯏꯕꯨ
ꯂꯥꯛꯅꯤꯡꯗ꯭ꯔꯁꯨ ꯑꯩꯒꯤꯗꯤ ꯀꯥꯏꯗꯦ ꯂꯥꯛꯔꯁꯨ ꯀꯥꯏꯗꯦ
ꯌꯥꯝ ꯂꯨꯕꯗꯤ ꯍꯥꯏꯕꯅꯤ
ꯈꯜꯂꯗꯤ ꯆꯠꯃꯤꯟꯅꯁꯤꯀꯣ ꯍꯥꯏꯔꯅꯤ ꯑꯩꯅ ꯑꯦ ꯅꯣꯏꯕꯨ ꯈꯟꯗ꯭ꯔꯦ ꯍꯥꯏꯈ꯭ꯔꯕꯅꯦ
ꯍꯥꯏ ꯌꯥꯝ ꯑꯐꯥꯎ ꯁꯥꯔꯦ ꯁꯤꯗ ꯂꯩꯕ ꯂꯩꯕ ꯃꯤꯁꯤꯡꯁꯦ ꯑꯁ ꯂꯣꯏꯔꯦ
ꯎꯝ
ꯃꯤ ꯅꯠꯇꯔ꯭ꯦ
ꯃꯤ ꯅꯠꯇ꯭ꯔꯕꯔ꯭ꯥ
ꯌꯥꯔꯦꯗ ꯇꯣꯛꯔꯁꯦ ꯃꯣꯏꯒꯤ ꯋꯥꯔꯤꯗꯤ
ꯃꯣꯏꯒꯤ ꯅꯠꯇ꯭ꯔꯗꯤ ꯋꯥꯔꯤꯁꯨ ꯂꯩꯇꯦꯅꯦ
ꯎꯝ ꯋꯥꯔꯤ ꯁꯥ ꯁꯥꯔꯒ ꯀꯥꯟꯅꯗꯔꯦ ꯅꯕꯥꯅꯕ ꯅꯃꯥꯅꯕꯤ ꯑꯅꯤꯗꯨꯗꯤ ꯄꯨꯡ ꯀꯌꯥꯗ ꯍꯜꯂꯛꯀꯅꯤ
ꯕꯥꯔꯣꯗ ꯍꯂꯛꯀꯅꯤ
ꯑꯃꯗꯨꯗꯤ ꯄꯨꯟꯕ ꯁꯨꯛꯌꯥ ꯌꯥꯗꯦ ꯌꯥꯝ ꯂꯨꯋꯦ ꯑꯩꯅ ꯂꯩꯕꯁ ꯁꯦ
ꯄꯨꯟꯉꯅꯣ ꯄꯨꯟꯉꯅꯣ
ꯃꯥꯕꯨꯗꯤ ꯑꯗꯨꯝ ꯌꯥꯕꯀꯣ ꯃꯆꯦꯕꯨꯗꯤ
ꯃꯆꯦꯛ ꯃꯆꯦ ꯈꯠꯇ ꯄꯨꯜꯂꯣ
ꯎꯝ ꯃꯆꯦꯁꯨ ꯃꯅꯥꯎ ꯅꯨꯨꯄꯤ ꯂꯩꯔꯗꯤ ꯃꯅꯥꯎꯅꯨꯄꯤ ꯀꯩꯅꯣ ꯇꯧꯗꯕꯒꯤ ꯑꯗꯨꯝ ꯌꯥꯗꯦꯅꯦ ꯎꯝ ꯉꯔꯥꯡꯗꯤ ꯑꯩꯈꯣꯏꯅꯤ ꯈꯛꯇ ꯊꯕꯛ ꯆꯠꯄ ꯑꯗꯨꯝ ꯅꯨꯡꯉꯥꯏꯅ ꯃꯅꯥꯎ ꯅꯨꯄꯤ ꯌꯥꯎꯗꯕꯒꯤ
ꯅꯪꯒꯤꯗꯤ ꯋꯤꯛꯂꯤ ꯑꯣꯐ ꯄꯤꯗ꯭ꯔꯕꯣ
ꯑꯩꯗꯤ ꯂꯣꯏꯔꯦꯗꯅ ꯅꯍꯥꯟ ꯅꯪꯒꯤ ꯕꯔꯗꯦ ꯆꯠꯄꯗꯨ
ꯋꯤꯛꯂꯤ ꯑꯣꯐ ꯋꯤꯛꯂꯤ ꯋꯤꯛꯂꯤꯒꯤ ꯑꯣꯐ ꯄꯤꯌꯣ ꯍꯥꯏꯌꯣ
ꯋꯤꯛꯂꯤ ꯂꯩꯇꯦ ꯃꯟꯂꯤ ꯈꯠꯇꯅꯦ
ꯑꯣꯏꯕꯅꯤꯡ ꯋꯤꯛꯂꯤ
ꯈꯟꯗꯦ ꯊꯕꯛ ꯑꯃꯗꯤ ꯂꯩꯌꯦ ꯍꯥꯏꯌꯦ ꯑꯗꯣ ꯔꯨꯝ ꯄꯤꯗꯕꯀꯣ ꯃꯣꯏꯒꯤꯗꯣ ꯋꯤꯛ ꯇꯤ ꯄꯜ ꯑꯥꯗ
ꯀꯔꯤ ꯊꯕꯛ
ꯀꯦ ꯐꯦꯗꯅꯤꯗ ꯑꯗꯣ ꯔꯨꯝ ꯄꯤꯗꯕ ꯁꯦꯂꯔꯤꯗꯤ ꯄꯤ ꯑꯦꯐ ꯀꯩ ꯀꯩ ꯈꯣꯠꯄ ꯃꯇꯨꯡꯗꯀꯣ ꯁꯤꯛꯁꯇꯤꯟ ꯁꯦꯚꯦꯟꯇꯤꯟꯒꯨꯝꯕꯗꯤ ꯑꯣꯏꯌꯦ
ꯑꯖꯐꯝ ꯄꯤꯗꯕꯗꯒꯤ ꯃꯥ ꯌꯥꯗꯦꯗ
ꯍꯣꯏ ꯑꯗꯣ ꯑꯩꯈꯣꯏꯅꯤꯅꯁꯨ ꯑꯃꯨꯛ ꯈꯟꯕꯀꯣ ꯅꯠꯇ꯭ꯔꯒ ꯔꯨꯝꯗꯤ ꯅꯣꯏꯅ ꯑꯦꯗꯖꯁ ꯇꯧꯔꯣ ꯆꯥꯕ ꯊꯛꯄꯗꯤ ꯑꯩꯈꯣꯏ ꯇꯧꯒꯦ ꯍꯥꯏꯁꯤꯔꯥ ꯈꯟꯕ ꯃꯣꯏ ꯆꯥꯕ ꯊꯛꯄꯗꯤ ꯐ꯭ꯔꯤ ꯑꯣꯏꯌꯦ ꯍꯥꯏꯕꯀꯣ ꯈꯪꯗꯦ ꯅꯨꯡꯉꯥꯏꯒꯗꯕꯗꯤ ꯅꯨꯡꯉꯥꯏꯒꯗꯕ ꯃꯥꯜꯂꯦ ꯔꯨꯝꯗꯣ ꯂꯩꯔꯗꯤꯀꯣ
ꯍꯧꯖꯤꯛ ꯍꯧꯖꯤꯛꯀꯤ ꯃꯐꯝꯗꯗꯤ ꯄꯤ ꯑꯦꯐ ꯆꯪꯕ꯭ꯔꯣ
ꯄꯤ ꯑꯦꯐꯇ ꯑꯦ ꯑꯗꯣ ꯄꯤ ꯑꯦꯐꯀꯤꯗꯣ ꯎꯝ ꯀꯩꯅꯣ ꯄꯤ ꯑꯦꯝꯒꯤ ꯀꯩꯅꯣꯗ ꯑꯦꯞꯁꯇꯨꯗ ꯎꯝ ꯍꯦꯛ ꯑꯩꯈꯣꯏꯒꯤ ꯁꯦꯝꯃꯒ ꯆꯪꯂꯣꯏꯀꯣ ꯊꯥ ꯑꯅꯤ ꯑꯍꯨꯝ ꯃꯇꯨꯡꯗ ꯆꯪꯒꯅꯤꯀꯣ
ꯆꯪꯒꯅꯤ ꯁꯦꯝꯈ꯭ꯔꯗꯤ ꯆꯪꯈ꯭ꯔꯅꯤ
ꯑꯗꯣ ꯂꯩꯩꯗ꯭ꯔꯤ ꯌꯦ ꯃꯣꯏ ꯀꯝꯄꯅꯤꯒꯤ ꯃꯃꯤꯡꯗꯣ ꯂꯩꯇ꯭ꯔꯤꯕ ꯅꯍꯥꯟ ꯅꯪꯅ ꯑꯦꯞꯁ ꯑꯃ ꯀꯩꯅꯣ ꯇꯧꯕꯗꯣ
ꯎꯝ
ꯑꯗꯨꯗ ꯍꯧꯖꯤꯛ ꯅꯣꯏꯅ ꯂꯩꯕ ꯃꯐꯝꯗꯨꯒꯤ ꯈꯛꯇ ꯑꯣꯏꯔꯤꯌꯦ ꯍꯣꯢ ꯍꯧꯖꯤꯛ ꯏꯁꯦ ꯊꯣꯛꯇ꯭ꯔꯤꯌꯦ ꯀꯝꯄꯅꯤ ꯃꯃꯤꯡꯗꯣ
ꯑꯁ ꯁꯦꯡꯗꯕꯒꯤꯅꯦ ꯑꯗꯣ
ꯊꯥ ꯑꯅꯤꯒꯤꯗꯤ ꯀꯛꯈ꯭ꯔꯦ
ꯁꯦꯝꯈ꯭ꯔꯦ ꯍꯥꯏꯔꯗꯤꯀꯣ ꯊꯣꯛꯀꯅꯦꯕ ꯑꯩ ꯑꯩꯒꯤ ꯅꯍꯥꯟꯒꯤ ꯅꯍꯥꯟ ꯁꯨꯔꯝꯕ ꯊꯕꯛꯛꯇꯨꯗꯤ ꯀꯩꯅꯣ ꯀꯝꯄꯅꯤꯒꯤꯅꯦꯕ ꯑꯩꯅ ꯄꯥꯏꯔꯤꯁꯦ
ꯎꯝ
ꯑꯗꯨꯣ ꯁꯦꯝꯈ꯭ꯔꯦ ꯍꯥꯏꯔ ꯀꯥꯟꯗ ꯑꯗꯨꯝ ꯀꯝꯄꯅꯤꯒꯤ ꯑꯗꯨꯝ ꯊꯣꯛꯂꯛꯅꯤꯡꯕ ꯑꯗꯨꯗ ꯂꯣꯏ ꯍꯥꯟꯅ ꯑꯩ ꯃꯅꯤꯄꯨꯔꯗ ꯂꯩꯔꯀꯥꯟꯗ ꯁꯦꯝꯕ ꯂꯣꯏ ꯊꯣꯛꯑꯦ
ꯀꯂꯣ
ꯁꯦꯝꯈꯔꯗꯤ ꯊꯣꯛꯂꯛꯀꯅꯦꯕ ꯁꯦꯝꯗꯕꯒꯤꯅꯦ
ꯑꯣ ꯑꯩꯅꯁꯨ ꯍꯥꯡꯕꯀꯣ ꯄꯩꯁꯥꯗꯤ ꯀꯛꯂꯒ ꯁꯤꯗ ꯀꯩꯅꯣ ꯇꯧꯗꯦ ꯍꯥꯏꯔꯒ ꯖꯨꯟꯗꯒꯤ ꯀꯩꯅꯣ ꯇꯧꯒꯅꯤ ꯍꯥꯏꯕꯀꯣ
ꯑꯞꯗꯦꯠ ꯑꯞꯗꯦꯠ ꯇꯒꯤ ꯑꯞꯗꯦꯠ ꯇꯧꯗꯕꯒꯤꯅꯦꯕ ꯃꯣꯏ ꯀꯝꯄꯅꯤꯅꯀꯣ
ꯎꯝ
ꯑꯞꯗꯦꯠ ꯇꯧꯈ꯭ꯔꯕꯗꯤ ꯅꯪꯒꯤ ꯑꯗꯨ ꯑꯦꯐꯇ ꯂꯣꯏ ꯊꯣꯛꯒꯅꯤ ꯑꯁꯤ ꯀꯝꯄꯅꯤꯒꯤ ꯑꯁꯤ ꯀꯝꯄꯅꯤꯗꯨ ꯂꯣꯏ ꯊꯣꯛꯀꯅꯤꯕ
ꯑꯣ ꯐꯔꯦꯀꯣ ꯑꯗꯨꯗꯤ ꯉꯥꯢꯍꯥꯛ ꯂꯩꯔꯒ ꯑꯃꯨꯛ ꯉꯥꯏꯍꯥꯛ ꯂꯩꯔꯒ ꯑꯃꯨꯛ ꯇꯧꯔꯛꯀꯦ
ꯍꯣꯏ ꯍꯣꯏ ꯍꯣꯏ ꯃꯦꯗꯥꯝ
ꯑꯣ ꯑꯣ
ꯎ